꯭ꯔꯣ
ꯇꯥꯌꯦ
ꯀꯥꯏ ꯃ ꯈ ꯅꯈꯔꯣ ꯀ꯭ꯔꯥꯏꯃ
ꯑꯩ ꯍꯣꯇꯦꯜꯗ ꯂꯩꯕꯨꯀꯣ
ꯍꯥ ꯍꯁꯇ ꯌꯒ
ꯍꯣꯇꯦꯜꯗ ꯍꯣꯇꯦꯜꯗ
ꯑꯣ ꯊꯕꯛ ꯇꯧꯔꯤꯔꯣ
ꯎꯝ ꯎꯝ ꯀꯟꯅ ꯇꯧꯕꯒꯤꯅꯤꯗ
ꯆꯕ꯭ꯔꯣ
ꯁꯤꯡꯔꯥ ꯆꯥꯃ
ꯑ ꯍꯂ ꯑꯣꯏꯅꯦ
ꯆꯥꯛꯅꯥꯝꯃꯒ ꯆꯥꯅꯤꯡꯕ꯭ꯔꯣ
ꯑ ꯁꯅꯤꯡꯗꯦꯗ
ꯄꯔꯥꯊꯥ ꯆꯥꯒꯦ ꯍꯥꯏꯔꯒ ꯄꯔꯥꯊꯥ ꯂꯩꯇꯦ
ꯎꯝ ꯁꯅꯤꯗ
ꯅꯥꯀꯨꯞꯄꯤꯁꯤꯡꯖꯨ
ꯀꯣꯄꯤ ꯁꯤꯁꯤꯡꯖꯨ
ꯎꯝ ꯅꯪ ꯐꯣꯟ ꯇꯧꯕꯁꯦ ꯌꯥꯝ ꯋꯥꯏꯗ
ꯑꯥ
ꯅꯍꯪꯥꯡ ꯐꯣꯟ ꯇꯧꯕ ꯌꯥꯝ ꯋꯥꯏꯦꯕ
ꯀꯔꯤꯒꯦ
ꯈꯪꯗꯦ ꯇꯧꯔꯒ ꯑꯗꯨꯝ ꯄꯄꯤꯤꯀꯤꯡ ꯇ ꯁꯃꯟ ꯑꯦ ꯍꯦꯕꯥꯔ ꯀ ꯍꯥꯏꯔꯕꯥ
ꯑꯗ ꯑꯩ ꯈꯪꯗ꯭ꯔꯦꯍꯦ ꯑꯗꯨ ꯑꯣꯏꯔꯗꯤ ꯕꯖꯥꯗꯔꯣ
ꯃꯖꯥ ꯑꯗ ꯅ ꯇꯔ ꯑ ꯍꯣꯏ
ꯍꯥꯏꯌꯣ ꯍꯥꯏꯌꯣ
ꯅꯣꯏ ꯀꯩꯕꯥ ꯎꯝ ꯉꯁꯤ ꯇꯣꯂꯣꯞ ꯆꯪꯕꯗ ꯅꯪ ꯏꯁꯨ ꯌꯥꯎꯕ꯭ꯔꯥ
ꯁꯝꯕꯃꯛꯇ ꯅꯠꯇꯦ ꯈꯪꯂꯝꯒꯅꯤꯗꯅ ꯍꯥꯏ ꯍꯥꯏꯗ꯭ꯔꯣꯁꯨ
ꯈꯪꯉꯦ ꯈꯪꯉꯦ ꯄꯩꯁꯥ ꯇꯥꯝꯕ ꯀꯜꯂꯦꯀꯣ
ꯍꯥꯏ ꯏ ꯃꯅ ꯃꯔ ꯐꯟꯗ ꯏꯅꯦ ꯍꯥꯏꯗꯤ
ꯂꯧ ꯆꯠ
ꯑ
ꯣꯏ ꯊꯝꯖ
ꯑ ꯅꯥꯀꯣꯡꯅꯅꯥ ꯍꯣꯏ ꯐꯥꯔꯦ ꯐꯥꯔꯦ ꯑ
ꯃꯔꯥꯈꯣꯏ ꯆꯪ ꯃꯅꯤ꯭ꯔꯣ ꯍꯣꯡꯦ ꯊꯥꯦ
ꯅꯊꯟꯗ ꯆꯥꯕ꯭ꯔꯣ
ꯆꯥꯞꯇ ꯊꯗ ꯆꯥꯕꯗꯅ
ꯚꯌꯥ ꯌꯍꯥ ꯄꯦ ꯈꯥꯏꯒ ꯊꯀꯦ ꯑꯣꯕꯌꯥ ꯌꯍ ꯄꯦ ꯈꯥꯏꯒ ꯌꯍ ꯄꯦ ꯀ ꯈꯑꯒ ꯌꯍ ꯄꯦ ꯦ ꯀ ꯈꯒꯦ ꯁꯨꯔꯠ
ꯎꯝ
ꯑꯣ
ꯋꯥꯉꯉ
ꯉꯥꯡꯕ ꯍꯧꯔꯒꯦ ꯍꯧꯖꯤꯛꯇꯤ ꯈꯔ ꯑꯍꯥꯟꯕꯗ ꯐꯝꯒꯦꯕ ꯃꯅꯨꯡꯗ ꯂꯩꯔꯗꯤꯀꯣ
ꯈꯨꯝꯔꯤ ꯍ
ꯑꯥ ꯁꯤꯁꯦ ꯑꯩꯈꯣꯏ ꯍꯧꯖꯤꯛ ꯂꯩꯕ ꯖꯒꯥꯗꯨꯀꯣ
ꯑꯥ
ꯑ ꯃꯣꯏ ꯀꯩꯅꯣ ꯊꯝꯕ ꯃꯥꯜꯂꯦ ꯙꯔꯅꯥ ꯇꯧꯕ ꯃꯥꯜꯂꯦ ꯑꯗꯨꯒꯤ ꯗꯨꯀꯥꯟ
ꯑꯣ
ꯑꯣꯏꯗꯤ ꯃꯅꯤꯕꯗ ꯆꯥꯡ ꯆꯥꯕꯅꯦꯕ
ꯏꯔꯥꯡꯥꯡ ꯍꯒꯅꯤ ꯀꯣ ꯌꯨꯝ ꯉꯟꯅ ꯍꯜꯂ
ꯏꯔꯝ ꯀꯗ꯭ꯔꯦꯗ
ꯑꯁ ꯁꯟꯁꯤꯤ ꯌꯦꯅꯗ ꯅꯣꯡꯃꯩ ꯍꯟ ꯇꯥꯔꯗꯤ ꯁꯤꯕꯅ ꯍꯅꯒꯅꯤ ꯅꯪ
ꯅꯪ ꯀꯤꯕ꯭ꯔꯣ
ꯀꯗ꯭ꯔꯗꯤ
ꯁꯦꯃꯣꯁꯥ ꯏꯂꯀꯦ ꯅꯌꯥ ꯀꯥꯥꯎꯑꯣ
ꯅꯪꯅ ꯆꯥꯔꯣꯗ
ꯋꯥꯔꯝꯒꯅꯤ ꯐꯣꯟ ꯋꯥꯔꯤ ꯁꯥꯃꯟꯕꯒꯤ ꯈꯔ ꯆꯥꯛꯑꯣ
ꯆꯥꯅꯤꯡꯗꯦ
ꯃꯥꯟꯅꯕꯗꯤꯀꯣ ꯐꯣꯟ ꯋꯥꯔꯤ ꯁꯥꯝꯃꯟꯕꯒꯤ ꯈꯪꯕ꯭ꯔꯥ ꯆꯥꯛꯁꯨ ꯆꯥꯇꯦ ꯇ꯭ꯔꯤꯞ ꯌꯥꯜꯂꯒ ꯑꯗꯨꯝ ꯋꯥꯔꯤ ꯁꯥꯔ ꯂꯩ ꯍꯥꯏ
ꯍ ꯃꯟꯔꯣ ꯑꯗꯨꯁꯨꯣ
ꯅ
ꯃꯟꯗꯤ
ꯑꯦ ꯁꯤ ꯆꯥꯔꯤꯁꯤꯗꯤ ꯍꯧꯖꯤꯛꯁꯨ
ꯅꯪ ꯄꯥꯈꯪ꯭ꯔꯣ
ꯆꯃ ꯉꯥ ꯂꯩꯔ ꯍꯥꯏꯗ
ꯑꯁ ꯀꯅꯦ ꯒꯃꯗ ꯑꯗꯨ꯭ꯔꯦꯅꯦ
ꯊꯕꯥꯛ ꯂꯣꯏꯔꯔꯕꯣ
ꯍꯥꯥ
ꯊꯕꯛ ꯂꯣꯏꯔꯕꯣ
ꯀꯣꯏꯇ꯭ꯔꯤꯗ ꯊꯕꯛꯇꯤ ꯉ ꯈꯔ ꯊꯦꯡꯒꯗꯕ ꯃꯥꯜꯂꯦ ꯑꯣꯍꯨꯝ ꯃꯔꯤꯩ ꯑꯗꯨꯃꯥꯏꯅ ꯇꯒꯗꯃꯅ
ꯑꯩꯣꯏꯁꯦ ꯊꯕꯛ ꯊꯕꯤ ꯑ
ꯀꯝꯄꯅꯤꯒꯤꯗꯃꯛꯁꯨ ꯅꯤꯡꯕ꯭ꯔꯥꯝ
ꯎꯝ ꯈꯪꯗꯅ
ꯗꯨꯀꯥꯟꯗ ꯑꯗꯨꯝ ꯐꯝꯅꯤꯡꯉꯥꯏ ꯂꯩꯅꯤꯉꯥꯏꯅꯤꯗ ꯁꯤꯇꯥꯐꯤꯜꯒꯤ ꯂꯩꯒꯅꯤ ꯑꯗꯨꯒ ꯖꯠ ꯂꯩꯒꯤ ꯂꯩꯔꯛꯀꯅꯤ ꯄꯣꯠꯁ ꯍꯥꯡꯕ
ꯌꯥꯝ ꯂꯥꯞꯄ꯭ꯔꯣ ꯅꯪꯅ ꯂꯥꯛꯏꯕꯗꯣ
ꯑꯩꯈꯣꯏ ꯌꯨꯝ ꯅꯠꯇꯦ ꯕꯖꯥꯔ ꯃꯅꯨꯡꯗ ꯅꯠꯇꯦ ꯑꯩꯈꯣꯏ ꯌꯨꯝꯅꯗꯒꯤ ꯆꯂꯤꯁ ꯇꯨ ꯀꯤꯂꯣꯃꯤꯇꯔ ꯑꯗꯨꯒꯨꯝꯕ ꯆꯥꯡ ꯑꯣꯏꯔꯝꯒꯔꯥ ꯀꯣ
ꯎꯝ ꯑꯣ
ꯎ
ꯑ ꯅꯥꯡ ꯅꯂꯏ꯭ꯔꯦ
ꯑꯩꯗꯤ ꯉꯥꯡꯅꯤꯉ ꯌꯥꯝ ꯂꯩ ꯑꯗꯨꯕꯨ ꯀꯣ ꯀꯔꯤꯒꯤꯔꯥ ꯈꯪꯗꯦ ꯄꯨꯛꯁꯦ ꯂꯥꯝꯕꯒꯤꯀꯣ ꯆꯥꯗ꯭ꯔꯁꯨ ꯌꯥꯗꯕ
ꯍꯅꯔ ꯂꯣꯏꯔꯒ ꯇꯧꯔꯛꯄ ꯌꯥꯗ꯭ꯔꯣ ꯑꯗꯨꯗꯤ
ꯂꯣꯏꯔꯒ ꯇꯧꯔꯛꯀꯦ ꯈꯟꯕꯅꯦ ꯑꯗꯨꯕꯨ ꯈꯪꯗꯦ ꯑꯩꯒꯤ ꯑꯩꯒꯤ ꯀꯣꯟꯅꯔ ꯑꯩꯒꯤ ꯋꯥꯈꯜꯗꯔ ꯇꯧꯔꯣ ꯇꯧꯔꯣ ꯍꯥꯏꯅ ꯍꯥꯏꯕꯤꯌ
ꯁꯤꯕ ꯃꯥꯂꯤꯒꯣ
ꯀꯪꯗꯦ ꯑꯣꯏꯔ ꯃꯁꯥꯂ
ꯖꯥꯉꯕꯅꯦꯗꯤ ꯆꯥꯎꯔꯅ ꯈ
ꯆꯖꯥꯔꯃꯜ ꯅꯪꯗꯤ ꯈ꯭ꯔꯤꯁꯃꯥꯁ ꯀꯟꯅ ꯇꯧꯔꯒ ꯂꯩꯔꯤꯅꯦ
ꯑꯥ
ꯈ꯭ ꯅꯪꯗꯤ ꯈ꯭ꯔꯤꯁꯃꯥꯁ ꯈ꯭ꯔꯤꯁꯃꯥꯁ ꯂꯔꯤꯕ ꯃꯥꯂꯕ ꯅꯪꯒꯤ
ꯑꯥꯅꯔꯦ
ꯈꯪꯉꯦ ꯑꯩ ꯅꯪꯅ ꯍꯥꯏꯕꯗꯣ
ꯑꯗꯨꯅꯦ ꯈ꯭ꯔꯤꯁꯃꯥꯁ ꯀꯟꯅ ꯇꯧꯔꯤꯕ ꯃꯥꯜꯗꯦ ꯅꯣꯏꯁꯨꯦ ꯅꯪꯁꯦ
ꯑꯩꯒꯤ ꯃꯪꯗ ꯇꯧꯔꯤ
ꯎ
ꯌꯥꯝ ꯁꯥꯗꯔꯣ ꯅꯣꯏ ꯃꯐꯝꯗ
ꯁꯥꯗꯦ ꯑꯗꯨ ꯍꯧꯖꯤꯛꯇꯤ ꯁꯥꯏꯌꯦ ꯍꯣꯇꯦꯜꯗ ꯐꯪꯁꯦꯀꯣ
ꯑꯥ
ꯍꯣꯔꯦꯟ ꯅꯨꯃꯤꯗꯥꯡꯗꯤ ꯀꯔꯤ ꯢꯟꯖꯥꯡ ꯆꯥꯅꯤ
ꯈꯪꯗꯦꯗ
ꯃꯨꯛ ꯍꯧꯔꯕꯥ
ꯑꯗꯣ ꯀꯔꯤ ꯍꯥꯏꯕ ꯑꯩꯈꯣꯏ ꯀꯔꯤ ꯍꯥꯏꯕ ꯐ꯭ꯔꯤꯗꯝ ꯐꯥꯏꯇꯔ ꯑꯩꯈꯣꯏ ꯅꯒꯥꯒꯤ ꯐ꯭ꯔꯤꯗꯝ ꯐꯥꯏꯇꯔ ꯍꯧꯖꯤꯛ ꯍꯧꯖꯤꯛ ꯀꯟꯅ ꯀꯩꯅꯣ ꯇꯧꯔꯤꯁꯦ ꯈꯪꯕ꯭ꯔꯥ
ꯑ ꯑꯗꯨ ꯀꯔꯤ ꯇꯧꯏ ꯍꯥꯏꯕ
ꯑꯗꯣ ꯅꯪꯁꯨ ꯑꯗꯨ ꯃꯔꯛꯇ ꯌꯥꯎꯒꯦꯔꯥ
ꯏ ꯌꯥꯎꯅꯤꯡꯗꯦ ꯇꯜꯂꯦ ꯇꯨꯃꯤꯟꯗ ꯂꯩꯒꯦ ꯑꯩꯗꯤ
ꯋꯥ ꯌꯥꯎꯅꯦ
ꯎꯝ ꯀꯤꯌꯦ
ꯀꯔꯤꯒꯤ ꯇꯤꯌꯥꯔꯒꯌꯥꯁ ꯀꯞꯄꯗꯨ ꯀꯤꯕ꯭ꯔꯥ
ꯀꯤꯗ꯭ꯔꯗꯤ ꯁꯣꯛꯑꯗꯤ ꯀꯅꯥꯅ ꯂꯥꯏꯌꯦꯡꯕꯤꯒꯅꯤ
ꯑꯩ ꯂꯩꯔꯤꯁꯤꯗꯤ
ꯑꯩꯁ ꯅꯪ ꯗꯣꯛꯇ꯭ꯔꯁꯨ ꯅꯠꯇꯅ
ꯑꯩ ꯏꯁꯥꯃꯛ ꯗꯣꯛꯇ꯭ꯔ ꯅꯠꯇꯦ ꯍꯥꯏꯔꯒꯁꯨ ꯍꯣꯁꯄꯤꯇꯥꯜ ꯌꯥꯝꯅ ꯅꯛꯄꯁꯤꯗ
ꯍꯦꯁ ꯄꯩꯁꯥ ꯇꯤꯡꯅꯕꯅꯤꯗ
ꯄꯤ ꯑꯦꯝ ꯖꯦ ꯀꯦ ꯄꯤ ꯑꯦꯝ ꯖꯦ ꯀꯦ ꯋꯥꯏꯒꯤ ꯀꯥꯔꯗ ꯄꯥꯏꯔꯗꯤ ꯌꯥꯔꯦ ꯀꯩꯅꯣ
ꯑꯗꯨꯁꯨ ꯂꯩꯥꯇꯦ
ꯑꯩ ꯂꯩꯔꯤꯁꯤꯗꯤ ꯀꯔꯤꯅꯣ ꯋꯥꯈꯜ ꯌꯥꯝ ꯋꯥꯕꯅꯦ
ꯂꯣꯢꯔꯦꯍꯦ ꯌꯥꯝ ꯁꯣꯛꯍꯟꯅꯤꯡꯕ ꯃꯥꯟꯂꯦ ꯅꯪꯒꯤꯗꯨ
ꯑꯩꯅ ꯍꯥꯏꯕꯗꯤ ꯁꯣꯛꯑꯗꯤ ꯍꯥꯏꯕꯅꯤꯗ ꯏꯟ ꯀꯦꯁ ꯁꯣꯛꯑꯗꯤ
ꯀꯤꯌꯦꯀꯣ ꯅꯪ
ꯑꯗꯣ ꯅꯣꯏ ꯂꯩꯃꯤꯟꯅꯕꯁꯦ ꯃꯤ ꯀꯌꯥ ꯂꯩꯃꯤꯟꯅꯕꯅꯣ
ꯑꯅꯤ ꯏꯃꯥ ꯅꯕꯤꯒ
ꯎꯝ
ꯃꯥꯁꯨ ꯐꯣꯟ ꯀꯟꯅ ꯇꯧꯔꯦ
ꯑꯣ ꯅꯪ ꯎꯝ ꯀꯔꯤ ꯗꯤꯁꯇ꯭ꯔꯤꯛ ꯆꯤꯡꯒꯦ ꯅꯣꯏ ꯈꯨꯟꯁꯦ
ꯅꯣꯅꯦ
ꯅꯣꯟꯅꯦ ꯗꯤꯁꯇ꯭ꯔꯤꯛ
ꯑꯥ ꯅꯪꯗꯤ
ꯑꯩ ꯀꯥꯡꯄꯣꯛꯄꯤ꯫
ꯑꯁ ꯏꯃꯥꯟꯅꯕꯤꯒ ꯆꯞ ꯃꯥꯟꯅꯔꯦ ꯑꯗꯨꯗꯤ꯫
ꯑꯣ꯫ ꯍꯧꯖꯤꯛ ꯀꯟꯅ ꯑꯗꯨꯝ ꯍꯣꯠꯅꯔꯒꯗꯤ ꯂꯩꯕꯅꯦ ꯅꯣꯅꯦ ꯗꯤꯁꯇ꯭ꯔꯤꯛꯇ ꯆꯤꯡꯕꯤꯅꯤ ꯍꯥꯥꯏꯅ ꯀꯣ꯫
ꯎꯝ꯫ ꯅꯣꯅꯦ ꯆꯠꯂꯕꯣ ꯅꯣꯏ꯫
ꯆꯠꯂꯦꯍꯦ ꯕꯥꯕꯝꯇꯀꯣ ꯑꯥ ꯀꯩꯅꯣꯅꯦꯕ ꯆꯠꯂꯦ ꯍꯦ ꯔꯨꯅꯦꯗ꯫ ꯁꯣꯔꯤ ꯁꯣꯔꯤ ꯍꯧꯖꯤꯛꯀꯤꯗꯣ ꯑꯥ꯫
ꯅꯨꯡꯉꯥꯏꯕ꯭ꯔꯣ ꯆꯠꯄꯗꯣ ꯅꯣꯅꯦꯁꯨ ꯌꯥꯝ ꯁꯥꯕꯅꯦ꯫
ꯁꯥꯌꯦ ꯑꯁꯦꯡꯕ꯫ ꯑꯩ ꯆꯠꯂꯦ ꯅꯣꯅꯦ ꯆꯠꯂꯦ ꯑꯗꯨꯒꯈ ꯀꯔꯤ ꯍꯥꯏꯕ꯫ ꯁ꯭ꯀꯨꯜ ꯑꯃ ꯂꯩ ꯑꯗꯨꯒ꯫
ꯀꯔꯤ ꯁꯀꯨꯅ ꯀꯔꯤ ꯁꯀꯨꯅ
ꯑꯥ ꯈꯪꯗꯦꯅꯦ ꯑꯦꯛꯖꯥꯝ ꯁꯦꯟꯇꯔ ꯇꯥꯐꯝ ꯑꯃ ꯂꯩꯕ ꯃꯥꯜꯂꯦ ꯑꯗꯨꯗꯤ꯫
ꯍꯤꯡꯒꯣꯟꯖꯥꯡ ꯍꯥꯏꯕ꯭ꯔꯥ꯫
ꯎꯝ꯫ ꯑꯗꯨ ꯃꯊꯛꯂꯣꯝꯗ ꯑꯗꯨ ꯁ꯭ꯀꯨꯜ ꯃꯊꯛꯔꯣꯝꯗ ꯑꯩꯈꯣꯏ ꯃꯤ ꯈꯪꯅꯕ ꯂꯩꯕꯀꯣ꯫
ꯑꯣ꯫
꯫ ꯫ ꯑꯌ ꯐꯥꯒꯦ ꯇꯧꯋꯦꯗ꯫
ꯇꯝꯅ ꯆꯥꯑꯣ꯫꯫ ꯌꯨꯛꯇꯤ ꯆꯥꯛꯆꯗ꯭ꯔꯣ ꯅꯪ꯫
ꯆꯌꯦ꯫
ꯌꯥꯝ ꯊꯨꯅ ꯂꯥꯛꯑꯃꯤꯅ꯫
ꯑꯩ ꯀꯣ ꯀꯩꯅꯣ ꯇꯧꯕꯒꯤ꯫ ꯌꯥꯝ ꯊꯨꯅ ꯇꯨꯝꯒꯟꯕ ꯍꯥꯏꯕ ꯇꯥꯔꯦ꯫
ꯅꯪꯁꯦ ꯅꯣꯏꯕ꯭ꯔꯥ ꯀꯪꯕ꯭ꯔꯥ꯫
ꯑꯩꯔ꯫
ꯑꯥ꯫
ꯅꯣꯏ ꯀꯪ ꯀꯪꯉꯦ꯫
ꯋꯥꯕ꯭ꯔꯥ ꯑꯗꯨꯒ꯫
ꯋꯥꯉꯦ ꯍꯣꯏ꯫
ꯍꯥꯏꯁ ꯃꯁꯛ ꯇꯤ ꯐꯖꯕ꯭ꯔꯥ꯫
꯫ ꯑꯩ ꯁꯛꯇꯤ ꯌꯦꯟꯒꯤ ꯈꯨꯕꯣꯠ ꯃꯥꯝꯕꯅꯦ꯫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
ꯂꯣꯏꯔꯦꯍꯦ꯫